ꯎꯝ ꯍꯜꯂꯣ
ꯀꯔꯤꯇꯧꯕ꯭ꯔꯣ
ꯑ ꯇꯨꯝꯐꯝꯅ ꯂꯩꯗ ꯅꯪꯗꯦ
ꯑꯩꯁꯨ ꯆꯥꯛ ꯆꯥꯈꯔꯦ
ꯑ ꯆꯥꯗ꯭ꯔꯤꯌꯦ ꯅꯪꯗꯤ ꯆꯥꯔꯕꯣ
ꯑꯥꯎ
ꯁꯪꯆꯥꯕꯔꯣ
ꯑ ꯆꯝꯊꯣꯡ ꯆꯥꯏꯌꯦ
ꯍꯥꯥ
ꯆꯝꯊꯣꯡ ꯍꯣꯏ
ꯆꯝꯊꯣꯡ ꯉꯥꯛꯇ
ꯍꯣꯏ ꯍꯣꯁꯦꯜꯗ ꯂꯩꯕꯅꯤꯅ ꯎꯄꯥꯏ ꯂꯩꯇꯦ
ꯎꯝ ꯑ ꯍꯣꯁꯇꯦꯜꯗ ꯂꯩꯌꯦꯕ
ꯀ ꯎ
ꯅꯪꯒꯤ ꯀꯩꯅꯣꯗꯨ ꯃꯅꯤꯡꯒꯤ ꯃꯈꯣꯟꯗꯤ ꯄꯤꯖꯅ ꯇꯥꯏꯍꯦ
ꯍꯣꯏ ꯃꯤ ꯃꯌꯥꯝ ꯂꯩꯌꯦ
ꯍꯣꯁꯇꯦꯜꯗ ꯂꯩꯌꯦꯕ
ꯑꯣ ꯅꯣꯏ ꯆꯥꯛꯄꯣꯡ ꯀꯌꯥ ꯆꯥꯈꯤꯔꯣ
ꯍꯥꯥ
ꯑꯗꯨ ꯆꯥꯛ ꯄꯨꯡ ꯀꯌꯥ ꯆꯥꯒꯦ ꯍꯥꯏꯕ꯭ꯔꯣ
ꯎꯝ ꯀꯣꯏꯁ ꯑꯩꯠ ꯊꯥꯔꯇꯤ ꯅꯥꯏꯟ ꯀꯨꯝꯗ ꯊꯣꯡꯕ ꯍꯧꯒꯦꯗꯤ ꯑꯗꯨꯝ ꯅꯨꯡꯗꯥꯡꯒꯤꯗ
ꯑꯣ
ꯅꯪꯒꯤ
ꯅꯪꯒꯤ ꯃꯅꯤꯡꯗꯨꯗꯤ ꯐꯖꯅ ꯂꯥꯡꯉꯦ
ꯃꯤ ꯌꯥꯝ ꯂꯩꯌꯦ ꯑꯗꯨꯒꯤ
ꯎꯝ ꯑꯩꯗꯤ ꯅꯪꯒꯤ ꯃꯈꯣꯟꯁꯨ ꯇꯥꯗ꯭ꯔꯦ ꯐꯖꯅ
ꯍꯣꯏꯅꯦꯀꯣ ꯍꯥꯎ
ꯅꯪꯒꯤ ꯅꯪ ꯅꯪꯒꯤ ꯃꯈꯣꯟ ꯎꯐ ꯅꯪꯒꯤ ꯃꯈꯣꯟꯁꯨ ꯐꯖꯅ ꯇꯥꯗ꯭ꯔꯦꯕꯩꯗ
ꯇꯅꯤꯉꯥꯏ ꯇꯧꯑꯣ ꯇꯗ꯭ꯔꯁꯨ
ꯀꯔꯤ ꯍꯣꯁꯇꯦꯜ ꯀꯗꯥꯏ ꯍꯣꯁꯇꯦꯜ ꯀꯗꯥꯏꯋꯥꯏꯗ ꯂꯩꯕ꯭ꯔꯣ ꯀꯔꯝꯕ ꯍꯣꯠꯁꯦꯜ
ꯎꯝ ꯃꯌꯥꯗꯕ ꯑꯣ ꯍꯣꯏ ꯁꯃꯥꯏꯔꯣꯡ
ꯑ ꯆꯤꯡ ꯃꯔꯣ
ꯁ
ꯆꯤꯡꯃꯩꯔꯣꯡ ꯀꯗꯥꯏ ꯋꯥꯏꯗꯔꯣ
ꯑꯗꯨꯗꯤ ꯑꯗꯨꯗꯦꯛ ꯍꯥꯏꯕꯇ꯭ꯔꯦ ꯍꯦꯟꯅ
ꯑꯦ ꯅꯋ ꯌꯥꯗꯦ ꯌꯥꯗꯦ ꯀꯤꯔꯤꯕꯨ ꯐꯖꯟ
ꯐꯖꯅ ꯂꯥꯡꯗꯤ ꯂꯥꯡꯉꯕ
ꯎꯝ ꯃꯤ ꯌꯥꯝ ꯂꯩꯌꯦ ꯑꯗꯨꯕꯤꯅꯦ
ꯑ ꯂꯣꯏꯅ
ꯑꯝ
ꯀꯩꯅꯣꯗ ꯀ꯭ꯂꯥꯁ ꯀꯌꯥ ꯇꯝꯂꯤꯕꯣ
ꯀꯁꯦ
ꯑꯗꯨꯗꯤ ꯑꯉꯥꯡꯅꯤꯅꯦꯀꯣ
ꯀꯗꯥꯏꯗ ꯇꯝꯂꯤꯕꯣ ꯀꯩꯅꯣꯗꯤ ꯀꯣꯂꯦꯖꯇꯤ
ꯑꯝ
ꯅꯨꯡꯉꯥꯏꯕ꯭ꯔꯣ ꯑꯗꯨꯗ ꯇꯝꯕꯗꯣ
ꯍꯣꯏ ꯅꯨꯡꯉꯥꯏꯌꯦ
ꯎꯝ ꯀꯩꯅꯣꯗ ꯀꯩꯅꯣꯗ ꯆꯪꯉꯣꯅꯦ ꯃꯦꯁꯦꯁꯇ ꯆꯪꯉꯣ ꯋꯥꯆꯦꯞꯇ
ꯃꯤ ꯀꯌꯥꯒꯨꯝꯕ ꯂꯩꯕ꯭ꯔꯣ ꯅꯣꯏ ꯍꯣꯁꯇꯦꯜꯁꯦ ꯃꯤ ꯀꯌꯥꯒꯨꯝꯕ ꯂꯩꯕ꯭ꯔꯣ
ꯑꯩꯔ
ꯍꯣꯏ ꯍꯣꯏ ꯅꯣꯏ ꯍꯣꯁꯇꯦꯜ
ꯑꯝꯍꯝ
ꯇ꯭ꯋꯦꯟꯇꯤ
ꯑꯝ
ꯑꯝ ꯑꯥ ꯎꯝ ꯂꯣꯏꯅ ꯃꯁꯥ ꯃꯁꯥꯒꯤ ꯊꯕꯛ ꯇꯧꯔꯤꯕꯖꯠꯅꯦ ꯅꯣꯏꯁꯤꯀꯣ
ꯍꯥ
ꯍ
ꯂꯣꯏꯅ ꯃꯁꯥ ꯃꯁꯥꯒꯤ ꯊꯕꯛ ꯇꯧꯔꯤꯕꯖꯅꯦꯕ
ꯃꯣꯏ ꯃꯁꯥ ꯃꯁꯥꯒꯤ ꯊꯕꯛ ꯇꯧꯕꯩ ꯌꯥꯝ ꯂꯥꯡꯑꯦ
ꯎꯝ ꯂꯥꯛꯑꯣ ꯅꯗ ꯂꯥꯡ ꯂꯥꯡꯅꯧ ꯍꯥꯏꯅ ꯂꯥꯛꯑꯣꯅꯦ ꯑꯃꯛ
ꯎꯝ ꯑꯗꯨꯗꯤ ꯑꯩ ꯉꯝꯃꯣꯏ
ꯑꯦ ꯀꯃꯥꯏꯅ
ꯑꯗꯨꯗꯤ ꯑꯩ ꯉꯝꯗꯦ ꯑꯗꯨꯒꯨꯝꯕ ꯍꯥꯏꯕ ꯉꯝꯗꯦ ꯑꯩ
ꯎꯝ
ꯑꯣ ꯍꯣꯏ
ꯇꯅꯤꯀꯅꯒ ꯂꯩꯒ
ꯑꯩ ꯀꯩꯅꯣ ꯈꯣꯏꯒ ꯂꯩ ꯑꯩꯁꯨ ꯏꯃꯥꯟꯅꯕꯤ ꯈꯣꯏꯒ ꯂꯩ ꯑꯗꯩ ꯏꯃꯥꯟꯅꯕꯤ ꯏꯃꯥꯟꯅꯕ ꯑꯩꯈꯣꯏꯒ
ꯅ
ꯎ
ꯅꯨꯡꯉꯥꯏꯕ꯭ꯔꯣ ꯗꯗꯤ ꯑꯦꯝ ꯀꯣꯂꯦꯖ ꯆ ꯀꯥꯕ ꯑꯣ ꯌꯥꯝ ꯅꯨꯡꯉꯥꯏꯕ꯭ꯔꯣ ꯈꯤꯇꯪ ꯅꯨꯡꯉꯥꯏꯕ꯭ꯔꯣ ꯅꯣꯏ ꯑꯩꯁꯦ ꯀꯩꯅꯣꯗ ꯂꯩꯔꯝꯗꯧ ꯃꯥꯜꯂꯦꯗ ꯑꯗꯨꯗꯤ ꯑꯦꯝ ꯕꯤ ꯁꯤꯒ ꯍꯣꯁꯇꯦꯜꯗꯨꯗ ꯂꯩꯔꯝꯗꯧ ꯃꯥꯜꯂꯦꯗ
ꯍꯣꯏ
ꯎꯝ ꯌꯥꯏ ꯌꯥꯏ ꯑꯦꯝ ꯕꯤ ꯁꯤ ꯍꯣꯁꯇꯦꯜꯁꯨ ꯑꯗꯨꯝ ꯂꯥꯡꯗꯕꯗꯤ ꯅꯠꯇꯦ
ꯎꯝ
ꯑ ꯍꯣꯏ ꯑꯍꯣꯏ ꯍꯧꯖꯤꯛꯇꯤ ꯂꯥꯡꯗ꯭ꯔꯦ
ꯊꯣꯛꯈ꯭ꯔꯦ ꯃꯣꯏ
ꯎꯝ ꯑꯣꯐ ꯂꯣꯏꯔꯦ ꯂꯣꯏꯔꯦ ꯂꯣꯏꯔꯦ
ꯎꯝ
ꯂꯩꯕꯨꯗꯤ ꯅꯨꯡꯉꯥꯏꯕ꯭ꯔꯣ ꯑꯦꯝ ꯕꯤ ꯁꯤꯒꯤ ꯍꯣꯁꯇꯦꯜꯗꯣ
ꯎꯝ ꯑꯥꯏꯗ
ꯅꯨꯡꯉꯥꯏꯇꯦ
ꯎꯝ
ꯍꯣꯁꯇꯦꯜ ꯌꯥꯝ ꯀꯩꯅꯣ ꯇꯧꯕ꯭ꯔꯣ ꯌꯥꯝ ꯏꯁꯇ꯭ꯔꯤꯛ ꯑꯣꯏꯕ꯭ꯔꯣ
ꯀꯁ ꯑꯣꯏꯣꯏ
ꯑꯗꯨꯗꯤ ꯀꯔꯝꯍ ꯍꯥꯏꯅ ꯅꯨꯡꯉꯥꯏꯇꯕ
ꯑꯩ ꯊ ꯁ꯭ꯋꯒꯤ ꯋꯥꯔꯤꯅꯤ ꯅꯠꯇ ꯀꯥꯏ ꯍ ꯔꯥꯏ ꯍ ꯎꯝ
ꯍ ꯍ ꯍ ꯑꯣꯔꯗꯟꯅ ꯆꯩꯐꯨꯕ ꯋꯥꯔꯨꯕ ꯂꯥꯡꯃꯟꯕꯒꯦ
ꯗꯒꯤꯅꯠꯇ ꯍꯦ
ꯑꯦꯍ ꯑꯗꯨꯗꯤ
ꯃꯥꯖꯤ ꯃꯌꯥ ꯃꯁꯇꯗ ꯀꯅꯣꯥꯏ
ꯑꯦ ꯏꯃꯥꯏ ꯏꯃꯥꯏ ꯏ ꯃꯥꯏ ꯂꯣꯏꯔꯦ ꯂꯣꯏꯔꯦ
ꯎꯝ
ꯅꯨꯄꯤꯁꯨ ꯑꯗꯨꯒꯨꯝꯕ ꯂꯩꯔꯔꯕ ꯖꯠꯂꯣ
ꯌꯥꯝ ꯅ
ꯑꯩꯗꯤ ꯉꯁꯤꯅ ꯈꯪꯕ ꯍꯥꯟꯅꯤꯗ
ꯂꯩ ꯑ
ꯀꯦ ꯑꯩꯠꯇꯤꯟ ꯅꯥꯏꯟꯇꯤꯟ ꯆꯍꯤ ꯀꯨꯟꯒꯨꯝꯕ ꯑꯣꯏꯔꯝꯅꯦꯀꯣ ꯅꯪꯁꯦ
ꯅꯥꯏꯟꯇꯤꯟ
ꯎꯝ
ꯌꯥꯋꯥꯇ ꯆ
ꯅꯪꯁꯦ ꯇꯥꯡꯈꯨꯜ ꯑꯣꯏꯕ ꯃꯥꯜꯂꯦ ꯑꯩꯅ ꯈꯟꯕꯗ
ꯅꯠꯇ ꯃꯅ ꯆ ꯑꯩ ꯃꯥꯟꯕꯕ꯭ꯔꯥ ꯅꯦ
ꯑꯪꯈꯣꯜꯅꯦ ꯇ ꯑꯪꯈꯣꯜꯅꯦ
ꯅꯠꯇꯦ
ꯑꯗꯨꯗꯤ ꯀꯩꯅꯣ ꯑꯣꯏꯔꯦ
ꯃꯦ
ꯈꯪꯗ꯭ꯔꯦ ꯑꯗꯨꯗꯤ ꯑꯩꯁꯨ
ꯂꯪꯗ ꯀ꯭ꯔꯔꯤꯔꯥ
ꯑꯩ ꯇ ꯀꯣꯏ ꯏ ꯊꯪꯒꯥ
ꯑꯥ
ꯑꯩꯈꯣꯏꯒꯤ ꯑꯩꯒꯤ ꯖꯥꯠ ꯃꯥꯟꯅꯕ ꯑꯃ ꯂꯩꯕꯅꯦ ꯑꯗꯨꯗ
ꯃꯤꯗꯤ
ꯃꯤꯡꯗꯤ ꯍꯥꯏꯕ ꯌꯥꯗꯦ
ꯑꯣ ꯇꯥꯎꯋꯦ ꯑ
ꯃꯤꯡꯗꯤ ꯑꯦꯁ ꯅꯍꯧꯕꯅꯦ ꯍꯧꯕꯗꯦ
ꯍꯗ
ꯍ ꯀꯩꯅꯣ ꯌꯦꯡꯉꯣ ꯋꯥꯆꯦꯞ ꯃꯦꯁꯦꯁ ꯌꯦꯡꯉꯣ
ꯇꯜꯂꯦ ꯑꯩ ꯌꯦꯡꯕ
ꯄꯤꯒꯤꯔꯣ
ꯑꯗꯨ ꯑꯗꯨꯝ
ꯈꯪꯕ꯭ꯔꯣ
ꯑꯣ ꯑꯣꯥ ꯐꯪꯉꯦ
ꯑꯥ
ꯑ ꯊꯣꯛꯈ꯭ꯔꯤꯅꯥ
ꯊꯣꯛꯈ꯭ꯔꯦꯕ
ꯍꯣꯏ
ꯑꯠꯆꯥ ꯑꯩꯗꯤ ꯂꯩꯔꯤꯕ꯭ꯔꯥꯅꯅꯦ
ꯗꯤꯁꯖꯔ ꯀꯣꯛꯄꯅꯦ ꯂꯩꯒꯁꯤꯟ ꯌꯥꯦ
ꯎꯝ ꯂꯥꯏꯔꯤꯛꯇꯤ ꯄꯥꯔꯤꯕ꯭ꯔꯣ ꯅꯠꯇ꯭ꯔꯒ ꯂꯥꯏꯔꯤꯛ ꯄꯥꯗꯕꯤ ꯑꯗꯨꯝ ꯉꯥꯎꯁꯦꯟꯅꯈ꯭ꯔꯦ ꯂꯩꯕ꯭ꯔꯣ
ꯅꯠꯇꯦꯍꯦ ꯁꯗꯤꯌꯥ ꯂꯩꯥꯏꯕ ꯃꯇꯝ ꯅꯛꯇ ꯄꯥꯏꯑꯦ
ꯍꯥꯥ
ꯁꯤꯇꯗꯤ ꯑꯥꯔ ꯂꯩꯕ ꯃꯇꯝꯗꯛꯇ ꯄꯥꯏꯌꯦꯕ
ꯑꯣ ꯎꯝ ꯅꯪꯁꯤ ꯀꯩꯅꯣꯁꯨ ꯃꯥꯜꯂꯦ ꯂꯦꯡꯉꯩꯁꯨ ꯃꯥꯜꯂꯦ
ꯂꯥꯛꯇ ꯆꯃꯦ
ꯑꯗꯨꯗꯤ ꯀꯗꯥꯏꯗꯒꯤꯩꯔꯣ ꯑꯗꯨꯗꯤ ꯁꯔꯒꯥꯥꯔꯗꯩꯔꯣ
ꯑ
ꯅꯠꯇꯦ ꯅꯠꯇꯦ ꯍꯥꯏꯔꯗꯤ ꯁꯔꯒꯥꯔꯗꯩ ꯇꯥꯔꯦꯅꯦ ꯁꯔꯒꯥꯔꯗꯒꯤ ꯊꯥꯔꯛꯄ
ꯍꯣꯏ
ꯎꯝ
ꯅꯪꯁꯨ ꯑꯗꯨꯗꯒꯤ ꯊꯥꯔꯛꯏꯅ
ꯂꯥꯏꯔꯤꯛꯇꯨ ꯐꯖ ꯐꯖꯅ ꯄꯥꯎꯀꯣ
ꯍꯣꯏ
ꯉꯥꯎꯁꯤꯟꯅꯅꯨꯀꯣ
ꯎꯝ
ꯋꯥꯔꯗꯟꯅ ꯑꯗꯨꯒꯨꯝꯕ ꯍꯥꯏꯕꯒꯤꯔꯣ ꯋꯥꯔꯗꯟ ꯎꯁꯤꯠꯇꯦꯅ ꯍꯥꯏꯔꯤꯕꯗꯨ
ꯅꯠꯇꯦ ꯍꯦ ꯑꯗꯨ ꯍꯥꯏꯕꯗꯕꯨ ꯀꯔꯤ ꯑꯗꯨꯒꯨꯝꯕꯗꯤ ꯋꯥꯔꯗꯦꯟꯅꯤꯅ ꯍꯥꯏꯕ ꯇꯥꯕꯅꯦꯗꯣ